ꯍꯜꯂꯣ
ꯍꯥꯎ ꯇꯥꯏꯌꯦ
ꯀꯩꯗꯧꯕꯤꯔꯤꯒꯦ
ꯂꯩ ꯆꯥꯔ ꯈꯔ ꯅꯍꯥꯟ ꯂꯩꯔꯛꯄ ꯆꯦꯔꯪꯗꯣ ꯑꯗꯨꯝ ꯂꯩꯔꯦꯅꯅꯦ ꯁꯪꯉꯀꯥꯟꯗ ꯒꯝꯂꯥꯗ ꯊꯥꯗꯣꯛꯀꯦ ꯊꯥꯗꯣꯛꯀꯦ ꯉꯁꯤꯗꯤ ꯑꯝꯇ ꯊꯥꯗꯣꯛꯀꯦꯅ ꯅꯍꯥꯟ ꯉꯔꯥꯡ ꯊꯥꯕꯛ ꯍꯂꯛꯄꯗ ꯒꯝꯂꯥ ꯃꯔꯤꯈꯛ ꯂꯩꯔꯛꯑꯦ
ꯑꯥ
ꯗꯨ ꯊꯥꯗꯣꯛꯀꯦꯅ ꯀꯟꯅ ꯇꯧꯔꯤ
ꯊꯥꯗꯣꯛꯑꯣ ꯊꯥꯗꯣꯛꯑꯣ ꯏꯪꯉꯀꯥꯟꯗ ꯊꯥꯕꯁꯤꯅ ꯐꯕꯅꯦ
ꯎꯝ
ꯁꯥꯔꯀꯥꯟꯗ ꯊꯥꯗꯧ ꯁꯔꯨꯛꯄꯨꯗꯤ
ꯊꯔꯣ ꯃꯆꯥ ꯃꯆꯥ ꯈꯔ ꯁꯥꯠꯂꯤꯌꯦ ꯑꯩꯒꯤꯗ ꯊ ꯊꯥꯔꯣ ꯑꯥ
ꯑ ꯃꯊꯛꯀꯤꯗꯨꯔꯥ ꯑ ꯐꯩ ꯐꯩ ꯊꯕꯛꯀꯅ ꯍꯜꯂꯛꯄꯗ ꯂꯩꯁꯨ ꯂꯩꯀꯣꯜꯗꯣ ꯋꯥꯅ ꯂꯩꯖꯨ ꯑꯗꯨ ꯌꯦꯡꯉ ꯄꯣꯊꯥꯏꯗꯅ
ꯎꯝ ꯅꯨꯡꯉꯥꯏꯌꯦ ꯁꯨꯝ ꯊꯥꯕ ꯈꯣꯠꯄꯁꯤꯁꯨ
ꯃꯥꯅꯤ ꯔꯣꯕꯣꯠꯇꯤ ꯀꯩꯀꯩ ꯇꯧꯔꯤꯒꯦ
ꯃꯥꯏ ꯊꯕꯛꯇꯣ ꯑꯗꯨꯝ ꯁꯨꯔꯤ ꯀꯩꯗꯧꯅꯤ ꯍꯧꯖꯤꯛꯇꯤ ꯑꯃꯨꯛ ꯋꯥꯛꯀꯤꯡ ꯆꯠꯈꯤꯗꯧꯔꯦ
ꯃꯣꯏ ꯋꯥꯆꯤꯡ ꯆꯠꯂꯤꯖꯦ ꯄꯨꯡ ꯇꯔꯦꯠ ꯅꯤꯄꯥꯟ ꯗꯨꯋꯥꯏꯗ ꯍꯜꯂꯛꯄ꯭ꯔꯥ
ꯅꯤꯄꯥꯥꯟ ꯃꯈꯥꯏ ꯅꯤꯄꯥꯥꯟ ꯃꯈꯥꯏ
ꯅꯨꯡꯗꯥꯡꯒꯤ
ꯎꯝ
ꯋꯣꯏꯃꯥ
ꯗꯨꯅꯤ ꯃꯣꯏ ꯋꯥꯛꯀꯤꯡꯁꯤꯗꯤ ꯑꯔꯣꯏꯕꯤꯅꯤ
ꯑꯗꯣꯏꯖꯨ ꯉꯥꯎꯁꯟꯅ ꯊꯕꯛ ꯑꯌꯨꯛ ꯅꯨꯡꯗꯤꯟꯅ ꯊꯕꯛ ꯆꯨꯔꯦ ꯐꯩ ꯑꯁꯤꯆꯨ
ꯎꯝ
ꯍꯛꯆꯥꯡ ꯁꯥꯖꯦꯜ ꯃꯈꯜ ꯑꯝꯅꯦꯕ ꯐꯤꯔꯣꯟꯗꯤ ꯅꯨꯡꯇꯤꯒꯤ ꯁꯨꯔꯝꯅꯤ
ꯁꯨꯔꯤꯟ
ꯎꯝ ꯐꯤꯔꯣꯟ ꯁꯨꯗ ꯌꯥꯄꯣꯟꯇꯦ
ꯎꯝ
ꯀꯩꯅꯣꯗ ꯍꯨꯃꯥꯡ ꯃꯌꯥꯝꯗꯣ
ꯎꯝ
ꯑꯗꯨꯗꯨꯅ ꯍꯌꯦꯡꯅ ꯉꯁꯤꯒꯤꯗꯤ ꯈꯪꯗ꯭ꯔꯤ ꯍꯦꯟꯖꯥꯡꯗꯨ ꯍꯨꯖꯤꯛꯀꯤꯗꯤ
ꯎꯝ
ꯅꯣꯏꯇꯤ ꯊꯣꯡꯒ꯭ꯔꯕꯣ
ꯊꯣꯡꯗ꯭ꯔꯤ
ꯀꯩ ꯏꯟꯖꯥꯡ ꯊꯣꯡꯗꯣꯔꯕ ꯅꯪꯅ ꯁꯦꯝꯃꯨꯗꯣꯏ ꯑꯣꯏꯅꯤ
ꯑ
ꯎꯝ
ꯈꯪꯗꯦ ꯀꯔꯤ ꯊꯣꯡꯍꯟꯖꯤꯒꯦ ꯏꯔꯣꯟ ꯍꯟꯁꯤꯔ ꯏꯔꯣꯝꯕ ꯍꯩꯇ꯭ꯔꯤꯎꯕ꯭ꯔꯥ ꯗꯦ ꯑꯉꯥꯡꯅ ꯊꯣꯡꯗꯣꯏꯟ
ꯍꯋꯥꯏ ꯊꯣꯛ ꯍꯦꯛ ꯊꯣꯡꯍꯜꯂꯣ ꯏꯀꯣꯝ ꯀꯣꯝꯕ
ꯆꯥꯅꯤꯡꯗꯦꯗ
ꯎꯝ ꯀ꯭ꯌꯥꯝꯕꯩ ꯃꯌꯥꯗꯣ ꯀ ꯀꯌꯥ ꯃꯦꯜꯂꯤꯅꯣ
ꯍꯥꯟꯅ ꯑꯍꯨꯝ ꯃꯦꯟꯕꯅꯦ ꯑꯅꯤꯃꯗꯤ ꯀꯦꯟꯒ꯭ꯔꯦ
ꯎꯝ
ꯑꯗꯨꯒ
ꯆꯠꯄꯩ ꯆꯍꯤ ꯌꯧꯗ꯭ꯔꯤꯕꯕ
ꯌꯧꯔꯦꯗ
ꯑꯗꯨ ꯁꯠꯇꯣꯛꯄꯤꯔꯣ ꯀꯩꯅꯣ
ꯑꯧ ꯁꯠꯂꯗꯣꯏꯅꯦ ꯇꯥꯔꯤꯛ ꯑꯍꯨꯝꯗ ꯂꯥꯛꯑꯣ ꯍꯥꯏꯗꯨꯗꯤ ꯁꯠꯇꯣꯏꯅꯦ
ꯎꯝ ꯁꯠꯇꯣꯛꯄꯤꯔꯒ ꯇꯧꯕꯅ ꯐꯩꯌꯦꯕ
ꯑ
ꯇꯣꯛꯇ꯭ꯔꯒꯗꯤ ꯅꯨꯡꯉꯥꯏꯔꯣꯏꯑꯕ
ꯎꯝ
ꯈꯪꯗꯦꯗ ꯗꯥꯛꯇꯔꯕꯨ ꯆꯠꯂꯗꯤ ꯄꯩꯁꯥꯒꯤ ꯄꯩꯁꯥ ꯉꯥꯛꯇꯅꯤ
ꯗꯥꯛꯇꯔ ꯆꯠꯄꯗꯨꯕꯨꯗꯤ ꯎꯝ ꯑ ꯔꯤꯝꯁꯇꯅꯤꯅ ꯄꯩꯁꯥ ꯀꯌꯥ ꯆꯪꯗ꯭ꯔꯦ ꯊꯣꯛꯂꯛꯑꯒ ꯑꯆꯥꯄꯣꯠ ꯆꯥꯒꯦꯅ ꯐꯥꯁꯐꯨꯗ ꯑꯝꯗ ꯆꯥꯍꯜꯂꯦ ꯑꯆꯥꯄꯣꯠ ꯆꯥꯕꯗꯨꯅꯤ ꯄꯩꯁꯥ ꯆꯠꯈ꯭ꯔꯤꯖꯤ
ꯆꯠꯀꯦ ꯆꯠꯆꯖꯅꯨ ꯀꯩꯅꯣ
ꯎꯝ
ꯅꯣꯏ ꯃꯥꯖꯨ ꯅꯨꯡꯇꯤꯒꯤ ꯆꯠꯂꯤꯗꯨꯗꯤ
ꯃꯥꯎ
ꯃꯥꯗꯤ ꯀꯩꯅꯣꯗ ꯆꯠꯇꯥꯏꯅꯦ ꯇꯨꯕ ꯀꯔꯤꯌꯦ ꯂꯣꯀꯦꯟꯗ꯭ꯔꯣꯗ
ꯎꯝ
ꯃꯥꯅ ꯂꯣꯀꯦꯟꯗ꯭ꯔꯣ ꯆꯠꯄ ꯑꯗꯨꯅꯤ ꯋꯥꯈꯜ ꯂꯥꯏꯅꯥꯅꯦ ꯍꯥꯏ ꯍꯥꯏꯖꯦ
ꯍ ꯍ ꯑꯗꯨꯗꯤ ꯑꯈꯣꯏꯖꯨ ꯈꯪꯗ꯭ꯔꯦ
ꯑ ꯑꯧ ꯑꯗꯩꯗꯨꯗꯅꯦ ꯑꯩꯅ ꯀꯔꯤ ꯋꯥꯈꯟꯅꯣ ꯈꯜꯂꯤꯖꯦ
ꯎꯝ
ꯃꯆꯥ ꯃꯃꯧ ꯑꯝꯅ ꯀꯩꯅꯣ ꯇꯧꯕꯁꯨ ꯅꯠꯇꯦ ꯃꯁꯥꯈꯩ ꯉꯥꯎꯁꯟꯅꯕꯁꯨ ꯅꯠꯇꯦꯅ
ꯑꯥ
ꯈꯟꯅꯤꯡꯉꯥꯏ ꯂꯩꯇꯦ ꯍꯥꯏꯕꯩ ꯋꯥꯅꯤꯗꯥ
ꯃꯥꯅꯦ
ꯑꯩꯅ ꯑꯗꯨꯗꯤ ꯃꯥ ꯈꯜꯂꯤꯗꯣ ꯊꯣꯏꯕꯤꯒꯤ ꯑꯣꯏꯔꯝꯃꯅꯤ ꯍꯥꯏꯕ
ꯎꯝ
ꯅꯠꯇ꯭ꯔ
ꯃꯥꯅꯤ
ꯑꯗꯨ ꯅꯠꯇꯔ꯭ꯒꯗꯤ ꯀꯩꯁꯨꯨ ꯈꯟꯅꯤꯡꯉꯥꯏ ꯂꯩꯇꯦꯕ
ꯎꯝ
ꯈꯟꯅꯤꯡꯉꯥꯏ ꯂꯩꯇꯕ ꯑꯗꯨꯅꯕꯨ ꯀꯩꯅꯣ ꯇꯧ ꯍꯥꯏꯈꯤꯝ꯫
ꯍꯟꯗꯛꯇ ꯏꯔꯥꯏꯒꯤ ꯐꯝꯕꯗꯨꯗ ꯍꯥꯏꯅꯔꯁꯦ ꯈꯦꯆꯤ ꯆꯥꯕꯩꯗꯣ꯫
ꯎꯝ ꯎ ꯆꯥꯗꯕ ꯑꯩꯉꯣꯟꯗ ꯍꯧꯔꯛꯇꯣꯏꯕ꯫
ꯅꯪ ꯈꯦꯆꯤ ꯆꯥꯗꯕ꯭ꯔꯣ꯫
ꯑꯩ ꯆꯥꯅꯤꯡꯗꯦ ꯏꯕꯦꯝꯃ ꯑꯗꯨꯝꯕꯀ
ꯈꯦꯆꯤꯗꯣ ꯇꯧꯔꯁꯤ ꯅꯥꯀꯟꯗ ꯌꯦꯟ ꯑꯃ ꯉꯧꯕꯤꯔꯥ ꯂꯣꯏ ꯀꯩ
ꯑꯗꯨꯅꯦ ꯀꯪꯅ ꯆꯥꯒꯦ ꯌꯥꯏ꯫
ꯌꯥꯏꯌꯦꯕ ꯑꯗꯨꯏꯗꯤ ꯅꯠꯇ꯭ꯔꯥ꯫
ꯑ
ꯆꯥꯗꯕ ꯈꯦꯆꯤꯁꯨꯦ ꯑꯗꯨꯝ ꯆꯥꯔꯅꯤ ꯑꯗꯨꯏꯗꯤ꯫
ꯎꯝ ꯈꯦꯆꯤ ꯆ
ꯌꯨꯝꯗꯩ ꯆꯥꯛ ꯄꯨꯔꯛꯀꯦꯒ ꯍꯥꯏꯔꯛꯇꯧ ꯃꯥꯜꯂꯤ
ꯑꯧ ꯍꯩ ꯏꯟꯖꯥꯡ ꯈꯤꯇꯡ ꯌꯥꯏꯇ
ꯎꯝ
ꯎꯝ ꯎꯝ
ꯈꯦꯆꯤ ꯀꯥꯡ ꯃꯇꯝꯗ ꯈꯦꯆꯤ ꯆꯥꯟꯅꯗ꯭ꯔꯗꯤ ꯀꯔꯝ ꯀꯥꯟ ꯆꯥꯟꯅꯅꯤ꯫
ꯑꯣ ꯊꯝꯅꯥ ꯗꯨꯅ ꯍꯦꯛꯎꯔꯖꯤ
ꯎꯝ ꯊꯝꯕꯥꯜ ꯂꯦꯡꯕ ꯆꯠꯂꯨꯔꯁꯤ ꯍꯥꯟꯅ ꯊꯝꯅꯥ ꯍꯦꯛꯂꯛꯑꯁꯦ ꯗꯨꯒꯥ꯫
ꯑꯥ
ꯑꯁꯤꯗꯁꯨ ꯏꯅꯛ ꯅꯛꯅ ꯂꯩꯔꯦꯗꯥꯏꯅꯦ ꯊꯝꯕꯥꯜ ꯌꯦꯡꯕꯝ ꯫
ꯅꯝꯕꯣꯟꯒꯤꯗꯣ
ꯎꯝ
ꯎꯝ ꯍꯦꯛꯄꯖꯨ ꯌꯥꯏ ꯊꯝꯆꯦꯠ ꯂꯩꯕꯖꯨ ꯌꯥꯏ ꯀꯥꯏꯔ ꯑꯦꯗꯚꯔꯇꯥꯏꯁ ꯇꯧꯕꯅꯦ
ꯎꯝ ꯍꯦꯛꯁꯨ ꯍꯦꯛꯎꯔꯁꯤ ꯆꯥꯁꯨ ꯆꯥꯔꯁꯤ꯫
ꯃꯥꯅꯤ ꯊꯝꯆꯦꯠꯁꯦ ꯍꯦꯛꯄꯒ ꯆꯥꯕꯇꯤ ꯊꯨꯝꯕꯅꯦꯕ꯫
ꯎꯝ ꯑꯗꯣ ꯑꯩꯗꯤ ꯊꯝꯆꯦꯠꯁꯦ ꯑꯔꯤꯕꯅ ꯍꯥꯎꯋꯤꯉꯣ꯫
ꯑꯩꯗꯤ ꯍꯥꯥꯎꯇꯦ
ꯑꯁ ꯑꯩꯗꯤ ꯑꯔꯤꯕ ꯃꯔꯨ ꯈꯣꯛꯑꯒ ꯌꯣꯟꯕꯗꯣ ꯑꯗꯨ ꯌꯥꯝ ꯆꯥꯅꯤꯡꯉꯤ꯫
ꯍꯦ ꯌꯥꯝꯅ ꯎꯕꯁꯨ ꯅꯠꯇꯕꯗꯣ
ꯎꯝ ꯈꯪꯗꯦ ꯑꯩꯗꯤ ꯌꯥꯝ ꯂꯤꯕꯗꯨ ꯆꯥꯅꯤꯡꯤ
ꯌꯥ ꯑꯗꯨꯅ ꯍꯥꯎꯕꯅꯧ
ꯑꯣ
ꯐ
ꯃꯤ ꯃꯤ ꯂꯩ ꯇ꯭ꯔꯣꯡꯅ ꯂꯩ ꯇ꯭ꯔꯣꯣꯡꯅ ꯄꯨꯔꯦ ꯊꯥꯔꯦ
ꯃꯥꯅꯦ ꯃꯥꯅꯦ ꯇꯥꯗ ꯀꯥꯔꯎꯒꯅꯦ ꯏꯕꯦꯝꯅꯀꯤ ꯄ꯭ꯔꯣꯝꯒꯤꯅꯦ ꯑꯗꯣ : ꯎꯝ ꯎꯅꯤ
ꯀꯩꯅꯣꯒꯤ ꯏꯃꯥꯟꯅꯕꯤꯒꯤꯅꯦ ꯃꯄꯥ ꯑꯃ ꯂꯩ ꯅꯨꯡ ꯌꯥꯝ ꯊꯥꯕ ꯑꯗꯨꯗꯣ ꯗ꯭ꯔꯥꯒꯟ ꯐ꯭ꯔꯨꯠꯁꯦ ꯐꯖ ꯐꯖꯅ ꯊꯥꯏꯌꯦꯕꯀꯣ
ꯑꯥ
ꯃꯥꯒꯤ ꯃꯄꯥꯟꯁꯨ ꯁꯥꯔꯦ ꯒꯝꯂꯥꯁꯨ ꯑꯆꯧꯕꯗꯣ ꯑꯣꯏꯌꯦꯕ ꯆꯍꯨꯝ ꯌꯥꯡꯈꯩ ꯄꯤꯕꯗꯣ ꯒꯝꯂꯥ ꯑꯆꯧꯕꯗꯣ ꯑꯗꯨꯒ ꯒꯝꯂꯥꯗꯨꯗ ꯅꯠꯇꯅ ꯁ꯭ꯇꯦꯟꯐꯧ ꯌꯥꯎꯋꯦꯕ ꯃꯥꯒꯤꯗꯣ ꯒꯝꯂꯥꯗꯣ ꯀꯥꯏꯗꯅꯕ ꯑꯗꯨꯒ ꯄꯨꯂꯞꯅ ꯑꯗꯨꯒ ꯍꯧꯖꯤꯛꯁꯦ ꯗ꯭ꯔꯥꯒꯟ ꯐ꯭ꯔꯨꯏꯠꯁꯦ ꯃꯄꯥꯟ ꯁꯥꯔꯦꯕ ꯃꯉꯥ ꯇꯔꯨꯛ ꯃꯉꯥ ꯇꯔꯨꯛ ꯑꯗꯨꯗꯣ ꯂꯨꯄꯥ ꯆꯥꯇ꯭ꯔꯨꯛ ꯆꯥꯇ꯭ꯔꯨꯛꯇ ꯌꯣꯟꯒꯦꯅ ꯍꯥꯏꯔꯛꯏ ꯂꯩꯅꯤꯡꯉꯦ ꯍꯥꯏꯕ
ꯒꯝꯂꯥ ꯑꯝꯗ
ꯒꯝꯂꯥꯁꯨ ꯗ꯭ꯔꯥꯒꯟ ꯐ꯭ꯔꯨꯠꯁꯨ ꯂꯣꯏꯅꯃꯛ ꯇꯦꯟꯁꯨ ꯌꯥꯎꯔꯒ ꯂꯨꯄꯥ ꯆꯥꯇ꯭ꯔꯨꯛꯇ ꯍꯥꯏꯗꯤ ꯎꯝ ꯃꯄꯥꯟꯁꯨ ꯁꯥꯔꯦꯕ ꯗ꯭ꯔꯥꯒꯟ ꯐ꯭ꯔꯨꯠꯇ ꯍꯧꯖꯤꯛ ꯂꯩ ꯁꯥꯠꯄ ꯍꯧꯔꯦꯕ ꯃꯥꯏꯗꯣ ꯌꯥꯏ ꯍꯥꯏꯕ ꯂꯨꯄꯥ ꯆꯥꯇ꯭ꯔꯨꯛ ꯍꯥꯏꯗꯣ ꯎꯝ ꯂꯩꯅꯤꯡꯑꯦ ꯑꯩꯗꯤ ꯎꯝ ꯍꯥꯏꯗꯤ ꯗ꯭ꯔꯥꯒꯟ ꯈꯨꯠ ꯑꯃ ꯕꯖꯥꯔꯗꯒꯤ ꯂꯩꯔꯨꯒꯦ ꯍꯥꯏꯔꯗꯤ ꯑꯗꯨꯝ ꯀ ꯀꯦꯖꯤꯗ ꯂꯨꯄꯥ ꯆꯅꯤ ꯌꯥꯡꯈꯩ ꯆꯍꯨꯝ ꯑꯗꯨꯝ ꯄꯤꯕꯅꯦ ꯍꯥꯏꯕ ꯑꯃꯈꯛꯇꯪꯗ ꯑꯗꯨꯝ ꯂꯨꯄꯥ ꯆꯅꯤ ꯆꯍꯨꯝ ꯆꯠꯄꯅꯤ
ꯑꯥ
ꯑꯗꯨꯑꯣꯏꯗꯤ ꯃꯥꯒꯤ ꯂꯨꯄꯥ ꯆꯥꯇ꯭ꯔꯨꯛ ꯍꯥꯏꯥꯏꯗꯣ ꯃꯉꯥ ꯇꯔꯨꯛꯁꯨ ꯃꯄꯥꯟ ꯁꯥꯔꯦ
ꯑꯝ ꯌꯥꯏ ꯎꯝ ꯑꯗꯨꯅ ꯐꯩꯅꯦ ꯑꯗꯨꯗꯤ
ꯎꯝ ꯑꯗꯨꯅꯦ ꯍꯥꯏꯁꯤ ꯂꯨꯄꯥ ꯆꯥꯇ꯭ꯔꯨꯛ ꯈꯥꯏꯗꯣ ꯒꯝꯂꯥꯁꯨ ꯌꯥꯎꯖꯔꯛꯑꯅꯤ ꯑꯆꯧꯕꯗꯣ ꯒꯝꯂꯥ ꯆꯥꯎꯋꯦ ꯃꯥꯏꯗꯣ ꯑꯩꯉꯣꯟꯗ ꯚꯤꯗꯤꯑꯣꯅ ꯑꯃ ꯊꯥꯔꯛꯑꯦꯕ ꯑꯗꯨ ꯃꯄꯥꯟꯁꯨ ꯁꯥꯔꯦꯄꯥ ꯆꯥꯇ꯭ꯔꯨꯛ ꯆꯥꯇ꯭ꯔꯨꯛ ꯑꯅꯨ
ꯑꯗꯨꯝ ꯃꯄꯥꯟꯗꯨꯇꯪ ꯁꯥꯔꯒ ꯀꯦꯟꯈ꯭ꯔꯗꯤ
ꯀꯦꯜꯂꯣꯏ ꯀꯦꯜꯂꯣꯏ ꯃꯤ ꯆꯍꯤ ꯈꯨꯗꯤꯡ ꯄꯥꯜꯂꯦ ꯃꯣꯏꯒꯤ ꯄꯥꯜꯂꯦꯗꯤꯅꯦ ꯑꯗꯨꯝ ꯏꯃꯥꯟꯅꯕꯤꯁꯤꯅ ꯆꯍꯤ ꯈꯨꯗꯤꯡꯒꯤ ꯄꯣꯔꯛꯑꯦꯕ ꯑꯗꯨꯝ ꯁ꯭ꯀꯨꯜꯗꯒ ꯗ꯭ꯔꯥꯒꯟ ꯐ꯭ꯔꯨꯠ ꯄꯥꯂꯦꯅ
ꯎꯝ
ꯍꯥꯏꯅꯤꯡꯉꯦ ꯑꯗꯣ ꯂꯧꯒꯗꯕꯗꯣ ꯒꯥꯔꯤꯗꯣ
ꯎꯝ ꯃꯥꯅꯤ ꯂꯝꯃ ꯀꯩ ꯂꯝꯗꯒꯤ
ꯇꯦꯔꯥ ꯗꯩꯅꯦ
ꯃꯥꯅꯤ ꯅꯣꯏꯗꯤ ꯃꯊꯛ ꯂꯩꯕꯅꯤꯅ ꯐꯩꯌꯦ
ꯑꯥ ꯅꯣꯏꯁꯨ ꯀꯩꯅꯣꯗꯣ ꯊꯥꯎ ꯀꯩꯅꯣ ꯃꯣꯏ ꯍꯦꯛ ꯆꯪꯒꯤꯕꯩ ꯗꯨꯗꯥ ꯈꯤꯜꯂꯥ ꯊꯝ ꯄꯥꯜꯂꯗꯤ ꯃꯤ ꯃꯌꯥꯝꯒꯤ ꯃꯤꯠꯌꯦꯡꯕꯝ ꯑꯣꯏꯗꯣꯏꯅꯤꯗꯥ
ꯑꯣꯏꯕꯨꯗꯤ ꯑꯣꯏꯗꯣꯏꯅꯤ
ꯑꯣ ꯄꯥꯟꯕꯗꯣ ꯌꯦꯡꯅꯤꯡꯉꯦ ꯌꯨꯝꯗꯒ ꯄꯥꯜꯂꯒ ꯆꯥꯅꯤꯡꯉꯦ ꯍꯥꯏꯕ ꯗ꯭ꯔꯥꯒꯟ ꯐ꯭ꯔꯨꯏꯠꯁꯦ
ꯑꯩꯗꯤ ꯑꯗꯨꯗꯣ ꯍꯥꯎ
ꯍꯤꯡꯒꯥꯏ ꯃꯅꯝꯗꯤ ꯅꯝꯕꯅꯦ ꯍꯤꯡꯒꯥꯏ ꯃꯅꯝ ꯑꯝꯖꯨ ꯅꯝꯕꯅꯦ ꯅꯝꯗ꯭ꯔꯥ ꯍꯤꯡꯒꯥꯏ ꯃꯅꯝ ꯅꯝꯕꯅꯦ ꯏꯁꯥꯗ ꯀꯥꯟꯅꯕꯗꯨꯏ ꯋꯥꯅꯤꯗ
ꯑꯗꯨ ꯀꯩ ꯆꯥꯟꯅꯒꯦꯕ
ꯍꯩꯅ ꯍꯩ ꯔꯥꯅꯕꯨ ꯀꯩ ꯀꯥꯟꯅꯗꯨꯔꯤꯒꯦ ꯍꯩ ꯔꯥꯗꯤ ꯏꯁꯥꯗ ꯂꯣꯏ ꯀꯥꯟꯅꯔꯗ꯭ꯔꯣ ꯀꯔꯤ ꯀꯥꯟꯅꯕ ꯍꯥꯏꯗꯨꯗꯤ ꯈꯪꯗ꯭ꯔꯦ
ꯈꯨꯟ ꯅꯣꯏꯖꯦ ꯁꯝꯃꯔ ꯕꯤꯒꯦꯊꯟ ꯊꯥꯗ꯭ꯔꯤꯕ ꯅꯣꯏ ꯁ꯭ꯀꯨꯜꯗꯨꯕꯣ
ꯊꯥꯔꯦ
ꯍꯥ
ꯊꯥꯔꯦ
ꯀꯩꯗꯧꯉꯩꯗꯒꯤ
ꯉꯔꯥꯡꯗꯒꯤ
ꯑꯣ ꯉꯔꯥꯡ ꯃꯤꯅ ꯀꯥꯟꯅꯕ ꯍꯧꯔꯒ
ꯎꯝ ꯈꯣꯏꯅ ꯊꯥꯔꯤꯕ
ꯑꯗꯨꯃꯥꯥꯏꯅ ꯊꯥꯔꯤꯗꯣ ꯐꯔꯕꯅꯤ
ꯎꯝ
ꯑꯗꯨ ꯍꯌꯦꯡꯖꯦ ꯌꯨꯝ ꯂꯩ ꯇꯥꯔꯥ ꯇ꯭ꯔꯣ
ꯑꯥ ꯑꯃꯨꯛ ꯇꯧꯔꯛꯑꯣ ꯍꯣꯔꯦꯟ
ꯍꯣꯏ ꯍꯣꯏ ꯍꯣꯏ
ꯎꯝ
ꯄꯔꯦ ꯄꯔꯦ
ꯎꯝ ꯎꯝ